ꯎꯝ ꯀꯩꯗꯧꯔꯤꯅꯣ
ꯂꯤꯔꯤ ꯂꯤꯔꯤ ꯀꯔꯤꯁꯨ ꯇꯧꯗꯦꯗ ꯏꯔꯨ ꯊꯣꯛꯑꯒ ꯂꯩ
ꯏꯔꯨꯕ ꯂꯣꯏꯔꯕꯣ
ꯎꯝ
ꯆꯥꯛ ꯆꯥꯗ꯭ꯔꯤ ꯆꯥꯛ ꯆꯥꯗ꯭ꯔꯤ
ꯆꯥꯗ꯭ꯔꯤ
ꯀꯩ ꯏꯟꯖꯥꯡ
ꯀꯪꯗꯦꯗ ꯀꯔꯤ ꯏꯟꯁꯥꯡꯅꯣ ꯈꯪꯗꯦ ꯍꯋꯥꯏ ꯃꯥ ꯑꯌꯨꯛꯀꯤ ꯗꯨꯝ ꯃꯥꯜꯂꯦ ꯑꯃꯦꯠꯄ ꯑꯃ ꯁꯦꯝꯕ ꯃꯥꯜꯂꯦ
ꯑꯥ ꯅꯣꯏꯌꯥꯠ ꯅꯌꯥꯝꯕꯅ
ꯎꯝ
ꯏꯁ ꯋꯥꯔꯝꯒꯅꯤꯀꯣ ꯃꯥꯁꯨ ꯁꯥ ꯆꯠ ꯆꯠꯂꯒ
ꯑꯩ ꯑꯩꯉꯣꯟꯗꯗꯤ ꯍꯥꯏꯗꯦꯅꯤ
ꯅꯪꯁꯦ ꯀꯩꯅꯣꯝꯇꯧ ꯇꯧꯋꯦꯍꯦ
ꯍ ꯍ ꯏꯁ
ꯑꯩꯗꯤ ꯅꯣꯛꯅꯤꯡꯗꯦ
ꯍꯝ ꯑꯁ ꯄꯨꯛ ꯌꯥꯝ ꯊꯜꯂꯦ ꯑꯩꯈꯣꯏ ꯀꯩꯅꯣ ꯊꯣꯡꯄ ꯌꯦꯟ ꯉꯧꯔꯦꯗꯅ
ꯎꯝ ꯌꯦꯟ ꯉꯧ ꯑꯧ ꯇꯥꯏꯌꯦ
ꯀ ꯃꯥꯏꯔꯦꯟ ꯃꯅꯥ ꯊꯣꯡꯉꯦ ꯑꯗꯨꯒ ꯑꯆꯥꯔ ꯒ ꯆꯥꯕ ꯍꯥꯎ ꯑꯦ
ꯑꯣ ꯅꯨꯡꯉꯥꯏꯀꯣ
ꯈꯥꯔ ꯅꯨꯡꯉꯥꯏꯑꯦ
ꯎꯝ
ꯂꯦꯒꯥꯎꯖꯤꯗ ꯑꯃꯨꯛ ꯍꯩ ꯃꯍꯤ ꯊꯛꯄ
ꯑꯍꯥꯍꯥ
ꯀꯥꯡ ꯍꯥꯠ ꯀꯦ ꯇꯧꯔ ꯄꯥꯏꯈ꯭ꯔꯦ
ꯍꯥ
ꯀꯥꯡ ꯍꯥꯠꯀꯦ ꯇꯧꯔꯒ ꯄꯥꯏꯈꯔꯦꯅꯦ
ꯏꯁ ꯄꯨꯛꯁꯦ ꯅꯨꯡꯉꯥꯏꯇꯦꯅꯦ
ꯀꯩ ꯆꯥꯕꯒꯤꯅꯣ
ꯀꯩꯁꯨ ꯆꯗꯦ ꯅꯨꯡꯁꯤꯠꯅꯦ ꯄꯨꯛꯁꯦ ꯉꯁꯥꯏꯗꯣ
ꯎꯝ
ꯀꯛꯑꯒ ꯏꯔꯨꯑꯦ ꯏꯔꯨꯑꯒ ꯗꯨꯝ ꯅꯣꯏꯗꯤ ꯈꯣꯡꯒ꯭ꯔꯥꯎ ꯅꯥꯎꯗꯣ
ꯎꯝ
ꯇꯟꯕꯀꯣ ꯃꯥꯒꯤ ꯔꯥꯕꯔ ꯑꯗꯨꯒꯤ ꯋꯥꯔꯤ ꯑꯣꯏꯕ꯭ꯔꯥ ꯈꯪ ꯑꯣ ꯑꯗꯨꯒꯤ ꯑꯣꯏꯕ ꯃꯥꯜꯂꯦ
ꯀꯔꯤꯒꯤꯔꯥ ꯅꯪꯒꯤ ꯗꯨꯛ ꯌꯥꯝ ꯑꯗꯨꯛ ꯆꯥꯎꯕ ꯂꯧꯕ ꯄꯤꯛꯄ ꯂꯧꯕꯗꯤ
ꯑꯁ ꯍꯥꯏꯍꯩꯗꯦꯍꯦ ꯍꯤ ꯍꯤ
ꯍꯝ ꯎꯝ ꯅꯠꯇꯦ ꯅꯪꯉꯣꯟꯗ ꯆꯥꯕ ꯂꯧꯗ꯭ꯔꯒ ꯅꯪꯅ
ꯅꯠꯇꯦ ꯆꯥꯏ ꯆꯥꯏ ꯑꯗꯨꯗꯤ ꯈꯥꯔ ꯍꯟꯗ ꯍꯟꯕꯅꯤꯅꯀꯣ ꯍꯟꯕꯅꯤꯅ
ꯑꯗꯨꯗꯤ ꯃꯤꯉꯣꯟꯗ ꯇꯣꯡꯍꯜꯂꯣ ꯂꯤꯕ ꯀꯥꯟꯗ ꯇꯣꯡꯉꯣ
ꯀꯔꯤ ꯈꯣꯟꯗꯥꯥ ꯅꯣꯅꯦ ꯍꯥꯍ ꯂꯣꯏꯔꯦꯍꯦ ꯃꯤꯉꯣꯟꯗ ꯇꯣꯡꯍꯜꯂꯒ ꯈꯣꯏ ꯀꯩꯅꯣ ꯍꯥꯀꯠꯆꯥꯕ ꯃꯌꯥꯝ ꯂꯩꯕꯗꯣ ꯎꯝ ꯂꯩꯔꯗꯤ ꯑꯩꯁꯨ ꯍꯣꯠꯄ ꯇꯥꯕ
ꯍꯣꯠꯂꯣ
ꯇꯜꯂꯦꯀꯣ
ꯈꯥꯔ ꯑꯗꯨꯝ ꯍꯣꯠ ꯍꯣꯏ
ꯀꯅꯥꯅꯣ ꯑꯗꯨꯕꯨ ꯑꯗꯨꯒꯨꯝꯕ ꯂꯩꯕꯗꯣ
ꯂꯩꯇꯦꯍꯦ ꯎꯝ ꯃꯤꯒꯤ ꯍꯥꯏꯕ ꯅꯠꯇꯦ
ꯑꯦ ꯇꯜꯂꯦꯍꯦ ꯅꯪꯁꯦ
ꯏꯁ ꯊꯛꯅꯤꯉꯥꯏ ꯂꯩꯇ꯭ꯔꯦ ꯃꯍꯤ ꯃꯇꯨꯝ ꯇꯥꯕꯒꯤ
ꯎꯝ
ꯃꯇꯨꯝ ꯇꯥꯕꯒꯤ ꯊꯛꯅꯤꯡꯉꯥꯏ ꯂꯩꯇꯦ
ꯏꯁꯤꯡ ꯍꯥꯞꯄꯒ ꯊꯛꯑꯣ
ꯌꯥ ꯆꯪꯈ꯭ꯔꯦ ꯃꯥꯒꯤ ꯃꯇꯣꯟ ꯑꯌꯥ ꯆꯪꯈ꯭ꯔꯦ ꯁ꯭ꯇꯤꯛꯇꯣ ꯆꯪꯈ꯭ꯔꯦꯅꯦ ꯑꯩꯅ ꯀꯩꯅꯣ ꯇꯧꯕ ꯆꯥꯎꯅ ꯍꯣꯍꯟꯕ
ꯎꯝ
ꯀꯩꯅꯣꯅ ꯍꯣꯕꯥ ꯏꯁ ꯀꯥꯇꯤꯅ ꯀꯛꯄ ꯑꯩꯅ
ꯍꯣꯐꯝ ꯐꯝꯗꯣ
ꯎꯝ
ꯆꯤꯟꯗ ꯊꯝꯃꯒ ꯊꯥꯛꯑꯣ
ꯇꯜꯂꯦ
ꯀꯔꯤꯒꯤ
ꯂꯦꯝꯅ ꯊꯛꯀꯦ
ꯏꯁ ꯂꯦꯝ ꯂꯦꯝꯃꯦꯍꯦ ꯅꯪꯗꯤ
ꯈꯥꯔ ꯂꯦꯝꯃꯦ ꯍꯦ ꯍꯦ
ꯑꯣ ꯊꯕꯛ ꯂꯩꯇ꯭ꯔꯦꯅꯦ ꯅꯪꯗꯤ ꯆꯥꯛ ꯇꯣꯛꯑꯕꯅꯤꯅ
ꯑꯗꯣ ꯀꯩꯀꯩ ꯏꯟꯅꯥ ꯂꯩꯗꯣ ꯑꯗꯣ ꯑꯩꯅ ꯕꯨꯛꯇꯣ ꯂꯩꯍꯧꯗ꯭ꯔꯕ
ꯎꯝ ꯕꯤꯔꯛ ꯂꯩꯕ ꯌꯥꯗ꯭ꯔꯣ
ꯍꯌꯦꯡ ꯂꯩꯔꯒꯦ ꯗꯨꯒ ꯍꯌꯦꯡ ꯏꯒꯦ ꯉꯁꯤꯗꯤ ꯄꯣꯊꯒꯦ
ꯑꯩꯁ ꯄꯣꯊꯥꯎ ꯄꯣꯊꯥꯎ ꯅꯨꯡꯉꯥꯏꯅ ꯅꯅꯤꯡꯇꯝꯅ ꯄꯣꯊꯥꯎ
ꯎꯝ ꯍꯥ ꯏꯁ ꯉꯁꯤꯗꯤ ꯀꯔꯤ ꯇꯧꯁꯤꯔ
ꯉꯁꯤ ꯀꯔꯤꯁꯨ ꯇꯧꯅꯤꯡꯉꯥꯏ ꯂꯩꯇꯦ
ꯎꯝ
ꯂꯩꯥꯇꯦ
ꯎꯝꯍꯝ ꯁꯥꯕ꯭ꯔꯥ
ꯎꯝ ꯁꯥꯗꯦ ꯆꯥꯞ ꯆꯥꯏ
ꯌꯝ ꯐꯩꯀꯣ
ꯐꯩꯌꯦ ꯅꯪꯁꯨ ꯏꯪꯉꯝꯒꯅꯤꯗ ꯏꯔꯨꯔꯕꯅꯤꯅ
ꯗꯤ ꯏꯔꯨꯕ ꯍꯥꯏꯕꯁꯦ ꯀꯩꯅꯣꯅꯤ ꯇꯪꯈꯥꯏ ꯈꯛꯇꯅꯤꯗ
ꯊꯥ ꯑꯃ ꯂꯨꯗꯕꯤꯗ ꯂꯨꯕꯅꯤꯅ ꯅꯨꯡꯉꯥꯏꯔꯝꯃꯅꯤꯌꯦ
ꯍꯥꯏꯍꯩꯗꯦꯀꯣ ꯃꯤꯅ ꯇꯥꯔꯒ
ꯑꯍ ꯍꯥꯍꯥ ꯀꯅꯥꯅ ꯀꯅꯥꯁꯨ ꯂꯩꯇꯦ ꯏꯊꯟꯇꯅꯤ ꯊꯥ ꯑꯃ ꯏꯔꯨꯗ꯭ꯔꯒ ꯏꯀꯥꯏꯕꯒꯁꯨ ꯁꯥꯔꯤꯌꯦ
ꯇꯨꯝꯅꯤꯡꯈ꯭ꯔꯦ
ꯉꯁꯤ ꯇꯨꯝꯗꯦ
ꯑꯩꯁꯨ ꯑꯩꯗꯣ ꯉꯁꯥꯏ ꯄꯨꯡ ꯑꯍꯨꯝ ꯃꯈꯥꯏ ꯑꯗꯨꯋꯥꯏꯗ ꯌꯥꯝ ꯇꯨꯝꯅꯤꯡꯉꯛꯄꯀꯣ
ꯎꯝ
ꯑꯗꯣ ꯉꯍꯥꯛ ꯇꯨꯝꯁꯤꯔ ꯍꯥꯏꯁꯨ ꯑꯩꯗꯣ ꯀꯣꯛ ꯂꯨ ꯂꯨꯅꯤꯡꯕ
ꯎꯝ
ꯑꯥ ꯗꯨ ꯉꯍꯥꯛ ꯇꯨꯝꯁꯤꯔꯥ ꯍꯥꯏꯔꯁꯨ ꯏꯁ ꯇꯨꯝꯕꯗꯤ ꯌꯝ ꯇꯨꯝꯅꯤꯡꯈ꯭ꯔꯕ ꯑꯩꯁꯤ ꯗꯨꯒ ꯇꯨꯝꯃꯔꯣꯏꯒꯦꯗ ꯍꯥꯏꯅ ꯐꯣꯟ ꯆꯞꯄꯒ ꯊꯝꯃꯒ ꯀꯣꯛ ꯂꯨꯕ ꯑꯗꯨꯗꯒꯤꯗꯤ ꯏꯌꯥꯡ ꯌꯥꯡꯈ꯭ꯔꯦ
ꯇꯨꯏꯁꯟ ꯃꯐꯝꯗꯗꯤ ꯏ ꯏ ꯏ ꯀꯩꯅꯣ ꯇꯨꯝꯅꯤꯡꯗ꯭ꯔꯣ
ꯇꯨꯝꯅꯤꯡꯟꯗꯦ ꯍꯣꯏ ꯉꯁꯤꯗꯤ ꯀꯩꯅꯣ ꯇꯧꯕ ꯑꯉꯥꯡꯁꯤꯡꯒꯤ ꯃꯣꯏ ꯀꯥꯂꯦꯟ ꯁꯨꯇꯤ ꯊꯥꯔꯕꯅꯤꯅ ꯈꯔ ꯏꯅꯤꯡꯉꯥꯏ ꯂꯩꯌꯦꯕꯀꯣ ꯑꯄꯤꯛꯄ ꯑꯅꯤꯗꯣ
ꯎꯝ
ꯃꯣꯏꯅꯤꯗꯤ ꯑꯗꯨꯝ ꯅꯞꯄ ꯈꯣꯠꯄ ꯀꯔꯤ ꯀꯔꯤ ꯏꯕꯒꯤ ꯑꯗꯨꯝ ꯉꯟꯅ ꯂꯣꯏꯌꯦ ꯉꯁꯤꯗꯤ ꯄꯨꯡ ꯇꯔꯨꯛ ꯑꯗꯨꯋꯥꯏꯗ ꯂꯣꯏꯌꯦ
ꯈꯔ ꯀꯩꯅꯣꯗꯨꯗꯤ ꯂꯣꯏꯔꯕꯣ ꯑꯇꯩꯗꯤ ꯑꯦꯛꯖꯥꯝ
ꯑꯇꯩꯗꯤ ꯃꯣꯏꯒꯤ ꯀꯥꯂꯦꯟ ꯁꯨꯇꯤ ꯂꯣꯏꯔꯦꯕ ꯉꯁꯤꯅꯀꯣ ꯅꯤꯡꯊꯧ ꯀꯥꯕꯗꯒꯤ ꯀꯥꯕ ꯍꯧꯔꯅꯤ ꯑꯗꯨꯒ
ꯅꯠꯇꯦ ꯑꯦ ꯍꯟ ꯍꯟꯗꯛ ꯑꯦꯛꯖꯝ ꯊꯥꯕ ꯅꯠꯇ꯭ꯔꯣ
ꯑꯗꯨꯗꯤ ꯑꯄꯤꯛꯄ ꯑꯅꯤꯗꯨꯅꯦ
ꯂꯩ ꯅꯍꯥꯟ ꯅꯪ ꯃꯣꯏꯁꯨ ꯂꯩ ꯂꯩꯒꯅꯤ ꯍꯧ ꯍꯧꯗꯣ ꯑꯅꯤ ꯑꯅꯤꯗꯣ ꯂꯥꯥꯣꯏ ꯂꯣꯏꯔꯕꯅꯤꯅ ꯈꯔ ꯆꯥꯎꯕꯁꯤꯡꯗꯣ ꯇꯧꯔꯅꯤꯅ ꯍꯧꯔꯅꯤꯅ ꯍꯥꯏꯗꯤ ꯍꯥꯏꯗ
ꯇꯧꯕꯗꯨ ꯍꯧꯗꯧꯔꯦ ꯑꯥ ꯃꯊꯪ ꯊꯥꯒꯤ ꯑꯥ ꯃꯥꯄꯜꯗ ꯇꯔꯦꯠ ꯃꯥꯄꯜꯗ
ꯑꯣ
ꯃꯣꯏ ꯉꯁꯤꯅ ꯂꯣꯏꯔꯦꯕ ꯃꯣꯏ ꯀꯥꯂꯦꯟ ꯁꯨꯇꯤꯀꯣ ꯑꯆꯧꯕꯁꯤꯡꯗꯣ
ꯎꯝ
ꯗꯨꯗꯨꯅꯤꯗ
ꯅꯤꯄꯟ ꯍꯥꯏꯕ
ꯎꯝ ꯃꯥꯄꯟ
ꯃꯥꯄꯟ
ꯎꯝ
ꯑꯩꯈꯣꯏ ꯏꯅꯥꯎꯄꯥꯁꯤꯡ ꯏꯅꯥꯎꯄꯥꯗꯨꯁꯨ ꯀꯩꯅꯣ ꯇꯧꯒꯅꯤ ꯍꯥꯏꯅꯦ ꯅꯤꯄꯥꯟꯗ
ꯑꯣ ꯍꯧꯖꯤꯛ ꯅꯅꯥꯛꯇ ꯂꯩꯕꯗꯨꯔꯣ ꯇꯧꯕꯅꯦ ꯀꯣ ꯃꯥꯅꯩꯌꯦꯀꯣ ꯃꯣꯏ
ꯎꯝ
ꯊꯥꯕ ꯂꯣꯏꯔꯒ ꯄꯤꯔꯗꯤ ꯍꯦꯟꯅ ꯐꯒꯗꯕ ꯍꯥꯏꯕꯗꯤ ꯃꯣꯏꯁꯨ ꯋꯥꯈꯜꯗ ꯅꯨꯡꯉꯥꯏꯔꯦꯗꯅ
ꯎꯝ ꯑꯗꯨꯃꯥꯏꯅ ꯄꯤꯕꯁꯦ ꯑꯩꯗꯤ ꯌꯥꯝ ꯁꯥꯎꯅꯤꯡꯉꯤ ꯑꯩꯗꯤ ꯑꯩꯈꯣꯏ ꯑꯥꯗꯨꯝ ꯑꯥꯉꯥꯡ ꯑꯣꯏꯔꯤꯉꯩꯗ ꯗꯨꯝ ꯃꯇꯝꯗꯀꯣ
ꯑꯦꯛꯖꯝ ꯂꯣꯏꯔꯒ ꯄꯤꯕꯗꯤ ꯑꯩꯗꯤ ꯌꯥꯝ ꯅꯨꯡꯉꯥꯏꯗꯅ ꯌꯥꯝ ꯊꯥꯔꯒ ꯂꯣꯏꯂꯒ ꯄꯤꯕꯗꯣ ꯌꯥꯝ ꯃꯃꯥꯡꯗ ꯑꯗꯨꯒꯨꯝꯕ ꯄꯤꯕꯗꯤ ꯑꯁ ꯑꯩꯗꯤ ꯌꯥꯝ ꯇꯜꯂꯦ ꯊꯦꯡꯕ
ꯎꯝ ꯇꯜꯂꯁꯨ ꯎꯄꯥꯏ ꯂꯩꯇꯦꯀꯣ
ꯀꯔꯤ ꯅꯤꯁꯥꯅꯣꯅꯦ ꯑꯦ ꯑꯥꯍꯥꯎꯕ ꯆꯥꯕ ꯌꯥꯕꯅꯦꯅꯦ
ꯂꯤꯛꯄ ꯑꯥꯅꯤ ꯂꯩꯕꯅꯤꯅ
ꯑꯥꯃꯁꯨ ꯄꯨ ꯄꯨꯊꯣꯛꯇꯦ
ꯑꯥꯃꯁꯨ ꯄꯨꯊꯣꯛꯇꯦ ꯑꯥꯃ ꯃꯥꯁꯨ ꯍꯥꯏꯔꯝꯕ꯭ꯔꯥꯀꯅꯥꯒ
ꯅꯠꯇꯦ ꯑꯩꯗꯤ ꯗꯨꯝ ꯃꯔꯛ ꯃꯔꯛꯗ ꯀꯩꯅꯣꯗ ꯊꯣꯛꯄꯅꯤꯗꯣ
ꯑꯩꯗꯤ ꯈꯪꯗꯦ
ꯅꯪꯅ ꯀꯗꯥꯏꯗ ꯈꯪꯗꯣꯏꯅꯣ
ꯈꯪꯗꯦ
ꯃꯥꯗꯤ ꯏꯁ ꯑꯩꯗꯤ ꯗꯨꯝ ꯀꯩꯅꯣ ꯂꯩꯗ ꯃꯥꯗꯤ ꯉꯁꯤ ꯆꯥꯒꯦꯗꯤ ꯇꯧꯕꯅꯦ ꯉꯔꯥꯡꯒ ꯍꯌꯦꯡ ꯑꯣꯏꯅ ꯆꯥꯔꯁꯤꯀꯣ ꯃꯥ ꯍꯥꯏꯕꯅꯦꯕ ꯑꯥꯗꯣ ꯉꯔꯥꯡꯗꯣ ꯎꯕꯥꯥꯏ ꯂꯥꯛꯏꯗꯅ
ꯎꯝ ꯎꯝ
ꯑꯦ ꯑꯥꯍꯥꯎꯕ ꯆꯥꯕ ꯒꯤꯔꯥ ꯈꯪꯗꯦ ꯉꯁꯤ ꯂꯩꯇꯦꯅꯦ ꯂꯩꯇꯦꯅꯦ
ꯑꯣꯏꯔꯝꯒꯅꯤ ꯑꯗꯨꯅꯁꯨ ꯐꯩꯗ ꯍꯥꯏ ꯃꯥꯅ ꯃꯁꯥꯅ ꯈꯪꯉꯒ ꯍꯌꯦꯡ ꯍꯪꯆꯤꯠꯀꯨꯝꯕ ꯑꯃꯨꯛ ꯊꯣꯡꯉꯗꯤꯀꯣ
ꯀꯔꯤ
ꯉꯔꯥꯡ ꯉꯔꯥꯡ ꯈꯥꯛꯇ ꯆꯥꯔꯒ ꯉꯁꯤ ꯆꯥꯕꯗꯤ ꯃꯨꯛ ꯅꯨꯡꯉꯥꯏꯇꯦꯗꯅ
ꯍꯌꯦꯡ ꯆꯠꯀꯗꯕꯅꯦ ꯏꯅꯥꯎꯄꯥꯗꯣ
ꯑꯣ ꯑꯣ ꯑꯣ ꯑꯥꯌꯨꯛ ꯊꯣꯡꯈ꯭ꯔꯣ ꯑꯥꯗꯨꯗꯤ
ꯑꯩꯒꯤ ꯑꯩ ꯑꯥꯃꯨꯛ ꯇꯥꯔꯅꯦ ꯑꯥꯌꯨꯛꯀꯤꯗꯨꯗꯤ
ꯑꯥꯗꯣ ꯃꯥꯅ ꯂꯩꯔꯒ ꯅꯪ ꯊꯣꯡꯒꯗꯕꯅꯤ ꯀꯩꯅꯣ
ꯑꯩꯅ ꯑꯥꯃꯨꯛ ꯇꯥꯔꯦꯅꯦ ꯇꯧꯔꯤꯁꯦ
ꯅꯪ ꯄꯨꯊꯣꯛꯄ ꯇꯥꯔꯕꯣ ꯑꯩꯁꯨ ꯉꯁꯥꯏ ꯀꯩꯅꯣ ꯇꯧꯋꯦ ꯌꯦꯟ ꯂꯩꯕꯤꯌꯦ
ꯈꯠꯇ꯭ꯔꯛ ꯃꯇ꯭ꯔꯛ ꯉꯥꯛꯇ
ꯅꯣꯛ
ꯅꯣꯛꯅꯤꯡꯕ ꯑꯥꯗꯨꯒꯤ
ꯏꯁ ꯃꯥ ꯀꯩꯅꯣꯗꯣ ꯏꯅꯥꯎꯄꯥꯗꯣ ꯅꯍꯥꯟ ꯃꯥ ꯁ꯭ꯀꯨꯜ ꯀꯥꯕ ꯃꯇꯝꯗꯗꯤ ꯍꯥꯏꯗꯤ ꯑꯍꯥꯟꯕ ꯃꯇꯝꯗꯗꯤ ꯃꯣꯏꯗꯣ ꯑꯗꯨꯗꯤ ꯒ꯭ꯔꯨꯞ ꯑꯅꯤ ꯈꯥꯏꯗꯣꯛꯋꯦ ꯍꯥꯏꯕꯀꯣ ꯑꯦ ꯕꯤ ꯗꯣꯛ ꯈꯥꯏꯗꯣꯛꯑꯦ ꯑꯗꯣ ꯃꯥ ꯕꯤꯗ ꯌꯥꯎꯕꯅꯦꯌꯦ ꯑꯦꯛꯖꯥꯝ ꯊꯥꯕ ꯃꯇꯨꯡꯗ ꯃꯥꯅ ꯄꯥꯁ ꯇꯧꯔꯒ ꯔꯦꯡ ꯀꯌꯥꯗꯅꯣ ꯈꯪꯗꯦ ꯌꯧꯕꯗ ꯑꯦꯗ ꯑꯃꯨꯛ ꯊꯝꯃꯦꯌꯦ ꯍꯥꯏꯗꯤ ꯑꯦꯅ ꯈꯔ ꯐꯕ ꯀꯩꯅꯣꯅꯦꯕ ꯀꯩꯅꯣꯅꯦ ꯀꯩꯅꯣꯅꯦ ꯍꯥꯏ
ꯑꯉꯥꯡꯁꯦ
ꯑꯗꯨꯒꯤ ꯏꯆꯦꯁꯦ ꯌꯥꯝ ꯍꯔꯥꯎꯋꯦ
ꯑꯗꯨꯃꯥꯏꯅ ꯇꯧꯔꯣꯏꯗꯕꯅꯤꯅ ꯀꯔꯤ ꯍꯩꯕꯈꯩꯩꯅ ꯑꯥꯗ ꯊꯝꯃꯦ
ꯎꯝ
ꯅꯣꯛ ꯅꯣꯛꯇꯦꯅꯦ